ꯃꯦꯔ ꯍꯦꯗꯤ ꯇꯛꯂ ꯇꯈ ꯇꯥꯏꯃꯦ ꯆꯥꯖꯩꯌꯦ ꯑꯩ ꯇꯥꯔꯤꯌꯦ ꯑꯩ ꯂꯣꯏ ꯇꯥꯏꯌꯦ ꯑꯩ
ꯑꯉꯥꯡꯒꯤ ꯔꯥꯡꯁꯦ ꯁꯛꯀ ꯂꯩꯔꯝꯃꯤꯗꯅꯣ ꯀꯩꯒꯤꯅꯣ
ꯑꯩ ꯔꯥꯝꯒꯤ ꯑꯣꯖꯥ ꯑꯣꯏꯖꯦꯔꯅ ꯈꯜꯂꯤꯕ ꯅꯨꯄꯥꯒꯤ ꯅꯨꯄꯤꯅꯗꯤ ꯌꯥꯝ ꯑꯣꯏꯅꯩ ꯅꯨꯄꯤꯁꯨ ꯃꯌꯥꯝ ꯑꯣꯏ ꯂꯩꯩꯗꯅ ꯅꯨꯄꯥꯁꯨ ꯑꯣꯏ ꯌꯥꯕ꯭ꯔꯥꯖꯥꯠꯂꯥ
ꯅꯨꯄꯤ ꯗꯤ ꯁꯥꯔꯤ ꯁꯦꯠꯂꯦ ꯅꯨꯄꯥꯗꯤ ꯀꯩ
ꯐꯩꯖꯣꯝ ꯁꯦꯠꯄ ꯇꯥꯃꯅꯤꯗꯅ ꯅꯪ ꯅꯣꯏꯗꯨꯒꯩꯅ ꯑꯗꯨꯒ
ꯔꯥꯟꯁ ꯑꯣꯖꯥꯒꯤ ꯌꯨꯅꯤꯐꯣꯔꯝꯗꯣ ꯑꯥ ꯄꯤꯛ ꯑꯌꯥꯛꯄꯤꯒ ꯌꯥꯝ ꯁꯦꯠꯄꯅꯦ ꯅꯨꯄꯥꯁꯨ ꯄꯤꯛ ꯑꯌꯥꯛꯄꯤ ꯐꯩꯖꯣꯝꯒ ꯁꯦꯠꯂꯗꯤ ꯏꯃꯦ
ꯀꯔꯤ ꯇꯧꯔꯤꯅꯣ ꯉꯁꯤ ꯀꯩꯀꯩ ꯊꯕꯛ ꯇꯧꯒꯦ ꯑꯝꯇ ꯂꯤꯔꯛꯎꯗꯅ ꯋꯥꯔꯤꯗꯣ
ꯀꯩꯝ ꯇꯧꯗꯦꯗ ꯑꯩ ꯄ꯭ꯔꯤꯟꯁꯦꯁ ꯄ꯭ꯔꯤꯟꯁꯦꯁꯅꯕꯨ ꯀꯅꯥ ꯊꯕꯛ ꯇꯧꯒꯦ
ꯂꯤꯔꯣ ꯂꯤꯔꯣ ꯄ꯭ꯔꯤꯟꯁꯦꯁ ꯋꯥꯏ ꯂꯤꯔꯣ ꯑꯩ ꯉꯥꯏꯍꯥꯛ ꯇꯥꯒꯦ
ꯄꯔꯤꯤꯟꯁꯦꯁꯂ
ꯎꯝ
ꯑꯥ ꯇꯨꯝ ꯍꯧꯒꯠꯄꯗ ꯅꯣꯡꯉꯥꯜꯂꯛꯄꯒ ꯑꯈꯣꯢ ꯃꯥꯅ ꯆꯥ ꯀꯣꯐꯤ ꯄꯨꯁꯜꯂꯛꯑꯦ ꯑꯃꯃꯨꯡ ꯃꯅꯥꯛꯇ ꯑꯃꯃꯨꯡꯅ ꯍꯦꯛꯇ ꯍꯣꯠꯅꯔꯦ
ꯎꯝ ꯃꯪ ꯑꯣꯏꯔꯝꯃꯦ ꯑꯗꯒꯤ
ꯃꯤꯠ ꯁꯤꯡꯉꯦꯠ ꯆꯥ ꯀꯣꯐꯤ ꯊꯛꯄꯗꯒꯤ ꯊꯣꯛꯂꯛꯑꯦ ꯅꯗꯤꯃꯃꯤꯠ ꯇꯥ ꯊꯣꯛꯣꯛꯇꯅ
ꯎꯝ ꯎꯝ
ꯄ꯭ꯔꯤꯟꯁꯦꯁ ꯑꯅꯥꯟꯕꯤ ꯑꯃ ꯑꯣꯜꯂꯦ ꯃꯃꯤꯠ ꯀꯦꯁꯟꯗꯅ ꯄ꯭ꯔꯤꯟꯁꯦꯁ ꯃꯥꯟꯅꯕ ꯑꯃꯨꯛ ꯇꯧꯔꯦ
ꯎꯝ
ꯑꯗꯗꯤ ꯆꯥꯛ ꯌꯦꯟꯁꯥꯡ ꯑꯍꯥꯎꯕ ꯊꯣꯡꯗꯅ ꯈꯣꯠꯇꯅ ꯀꯔꯤ ꯆꯥꯅꯤꯡꯉꯤꯅ ꯍꯪꯗꯅ ꯑꯩꯉꯣꯟꯗ ꯑꯩꯒꯤ ꯑꯄꯥꯝꯕ ꯑꯃꯨꯛ ꯁꯤꯟꯈ꯭ꯔꯦ
ꯎꯝ ꯅꯣꯏ ꯃꯥꯥꯟꯗꯣꯏꯩ ꯃꯁꯛ ꯈꯪꯉꯤꯗꯅ ꯑꯗꯨꯃꯥꯏꯅ ꯇꯧꯔꯝꯃꯣꯏꯗ
ꯑꯗꯨꯒꯤ ꯆꯥꯛ ꯂꯣꯏꯕ ꯉꯥꯏꯕ ꯑꯣꯏꯅ ꯃꯔꯛꯁꯤꯗ ꯑꯩ ꯌꯣꯒꯥ ꯇꯧꯗꯅ ꯈꯣꯠꯇꯅꯥ ꯇꯧꯔ ꯕꯤꯁꯦꯁꯅꯤꯅ ꯌꯥꯗꯕꯅꯤꯅ ꯐꯖꯗꯕ ꯌꯥꯗꯕꯅꯤꯅ ꯑꯗꯨꯃꯥꯏꯅ ꯇꯧꯔꯦ ꯑꯗꯒꯤꯗꯤ ꯆꯥꯛꯂꯣꯢꯕ ꯉꯥꯏꯔꯦ ꯑꯗꯨ ꯂꯣꯏꯁꯤꯜꯂꯒ ꯐꯣꯟꯒ ꯈꯔ ꯌꯦꯡꯉꯒꯀꯣ
ꯎꯝ
ꯑꯗꯒꯤ ꯐꯣꯇꯣ ꯐꯖ ꯐꯖꯕ ꯈꯔ ꯀꯥꯞꯇꯅ ꯆꯥꯛ ꯂꯣꯏꯕ ꯉꯥꯏꯕ ꯑꯣꯏꯅ
ꯃꯁꯤꯟꯁꯤ ꯑꯁꯤꯅꯤꯅ
ꯄ꯭ꯔꯤꯟꯁꯦꯁꯅꯤꯅ ꯑꯗꯨ ꯂꯣꯏꯔꯒ ꯆꯥꯛ ꯆꯥꯁꯦ ꯀꯧꯔꯛꯑꯦ
ꯎꯝ
ꯆꯥꯛꯇꯣ ꯑꯃꯨꯛ ꯆꯥꯎꯔꯦ ꯊꯕꯛ ꯏꯪꯈꯥꯡ ꯑꯝꯇ ꯌꯥꯎꯗꯦ ꯂꯣꯏ ꯍꯨꯟꯇꯣꯛꯑꯝꯃꯦ ꯄ꯭ꯔꯤꯁꯦꯁꯅꯤꯅ ꯑꯗꯨꯒ ꯍꯧꯖꯤꯛ ꯐꯦꯟ ꯉꯥꯏꯔꯒ ꯐꯝꯃꯤ
ꯋꯥꯎ
ꯃꯥꯥꯟꯕꯕ꯭ꯔꯥ ꯑ ꯍꯥꯍꯥ
ꯑꯣꯟꯅ ꯇꯩꯅꯕ ꯉꯥꯛꯇꯅꯦꯕ ꯅꯪ ꯇꯧꯔꯤꯁꯦ ꯇꯨꯝ ꯍꯧꯒꯠꯂꯦ ꯆꯥꯛ ꯏꯟꯁꯥꯡ ꯊꯣꯡꯍꯜꯂꯦ
ꯑꯩꯈꯣꯏ ꯃꯥꯏ ꯔꯣꯜꯗꯣ ꯑꯩꯒꯤꯅꯦ
ꯀꯔꯤꯍ
ꯑꯈꯣ ꯃꯅꯦ ꯂꯧꯎꯒꯕꯣꯗ ꯑꯩꯒꯤꯅꯦ
ꯑꯗ ꯅꯪꯒꯤ ꯔꯣꯜꯗ ꯅꯣꯏ ꯃꯥꯒꯤ ꯇꯥꯔꯦ
ꯑ
ꯐꯔꯦ ꯐꯔꯦ ꯍꯥꯟ ꯅꯨꯡꯉꯥꯏꯅ ꯇꯥꯕ ꯆꯥꯛ ꯏꯁꯤꯡ ꯎꯅꯔꯕ ꯅꯠꯇ꯭ꯔꯣ
ꯎꯟꯅꯔꯦ
ꯢꯅꯥꯎꯗꯤꯕꯜ
ꯑꯁ ꯄ꯭ꯔꯤꯟꯁꯦꯁꯀꯤ ꯂꯥꯏꯞꯁ ꯇꯅꯦ ꯍꯥꯏꯕꯗ ꯆꯅꯗ ꯢꯟꯖꯥꯡ ꯑꯃ ꯆꯥꯢꯗ
ꯀꯩꯖꯪ ꯈꯝꯩ ꯆꯪꯂꯣ
ꯍꯣꯏ ꯖꯦꯜꯒꯤ ꯢꯟꯖꯥꯡ
ꯐꯔꯦ ꯐꯔ
ꯖꯦꯜꯗ ꯑꯗꯨꯝ ꯄꯤꯖꯕ ꯗꯣ
ꯍꯣꯏꯅꯦ ꯎ
ꯑꯗꯨ ꯊꯣꯡꯉꯦ ꯈꯍꯥꯎ ꯑꯃꯒ ꯌꯦꯔꯨꯝ ꯑꯐꯨꯠꯄ ꯑꯃꯒ
ꯄ ꯌꯥꯝ ꯍꯥꯎꯔꯦ ꯀꯩꯅꯣꯗꯨꯧꯕ ꯑꯗꯨ ꯌꯥꯝ ꯍꯥꯎꯔꯕ ꯏꯟꯖꯥꯡꯅꯤ ꯀꯩꯅꯣ
ꯃꯦꯟ ꯗꯤꯁꯦ ꯀꯩꯅꯣꯅꯦ ꯖꯕꯒꯤ ꯇꯣ ꯅꯪꯗꯤ ꯀꯩ ꯆꯥꯔꯒꯦ
ꯑꯩꯁꯦ ꯉꯁꯤꯁꯦ ꯏꯔꯣꯡ ꯃꯖꯥꯏꯗ
ꯅꯪꯗꯤ ꯉꯁꯤ ꯀꯩꯀꯩ ꯇꯧꯕ ꯍꯥꯏꯔꯣ ꯅꯍꯥꯟꯈꯩꯗꯤ ꯃꯣꯔꯅꯤꯡ ꯐꯥꯔꯁ ꯃꯣꯔꯅꯤꯡꯒ ꯑꯗꯨꯝ ꯋꯥꯔꯤ ꯁꯥꯟꯅꯕ ꯑꯗꯨꯒꯅ ꯂꯥꯁ ꯃꯅꯤꯡꯗ ꯀꯩꯗꯧꯔꯦ ꯀꯩ ꯀꯩ ꯊꯕꯛꯁꯦ ꯂꯨꯕ ꯃꯥꯜꯂꯤ
ꯁꯤꯤꯜꯂꯨꯔꯤꯅꯤꯅꯦ ꯉꯁꯤꯁꯦ ꯑꯩꯁꯦ ꯍꯧꯒꯠꯂꯦ ꯑꯩꯈꯣ ꯃꯥꯜꯅ ꯉꯔꯥꯡꯁꯨ ꯅꯨꯡꯗꯥꯡꯁꯦ ꯊꯦꯡꯅ ꯇꯨꯝꯕ ꯕꯣꯣꯟ ꯌꯦꯡꯕꯩꯀꯣ
ꯎꯝ
ꯍꯧꯗꯣꯔꯛꯄꯗꯨꯅ ꯉꯟꯅ ꯍꯧꯗꯣꯔꯛꯑꯦ ꯑꯩꯈꯣꯏ ꯃꯥꯅ ꯀꯔꯤꯒꯤꯅꯣ ꯑꯣ ꯌꯦꯡꯉꯝꯃꯣ ꯑꯗꯨ ꯃꯇꯝꯁꯤꯗ ꯂꯧꯕꯨꯛꯀꯨꯝꯕꯩꯅꯤꯀꯣ ꯍꯧꯗꯣꯔꯛꯏꯁꯤꯁꯨ
ꯂꯧꯕꯛ ꯀꯩꯅꯣ ꯍꯨꯜꯂꯤꯔꯣ ꯂꯧꯕꯛ ꯀꯔꯤ ꯐꯧ ꯍꯨꯜꯂꯤꯔꯣ
ꯅꯠꯇꯦ ꯍꯦ ꯂꯧꯒꯤ ꯀꯩꯅꯣ ꯇꯧꯕꯒꯤ ꯂꯧꯕꯨꯛꯇꯣ ꯑꯩꯈꯣꯏꯒꯤ ꯐꯧ ꯍꯨꯜꯂꯝꯗꯥꯢꯒꯤ ꯅꯥꯄꯤꯗꯨ ꯐꯣꯏꯕꯒꯤ ꯅꯥꯄꯤ ꯈꯨꯨꯟꯇꯣꯛꯄ ꯈꯣꯠꯇꯣꯛꯄ ꯇꯧꯗꯣꯏꯅꯦꯕ ꯑꯗꯨ ꯈꯨꯟꯇꯣꯛꯑꯒ ꯍꯨꯟꯗꯣꯏꯅꯦꯕ ꯅꯠꯇꯣꯏ ꯅꯥꯄꯤꯗꯣ ꯂꯣꯏ ꯍꯧꯖꯤꯜꯂꯛꯀꯅꯤ ꯃꯑꯣꯡꯒ
ꯅꯣꯏ ꯅꯥꯄꯤꯁꯦ ꯀꯥꯊꯨꯝꯍꯧꯗ꯭ꯔꯥ
ꯍꯧꯒꯂꯛꯑꯦ ꯍꯧꯗꯣꯔꯛꯑꯦ ꯑꯩ ꯅꯨꯡꯊꯥꯎꯅ ꯎꯏꯔꯨꯝ ꯐꯔꯨꯝ
ꯃꯤꯅ ꯍꯪꯈꯤ ꯇꯥꯔꯗꯤꯦ
ꯂꯩꯕ
ꯅꯣꯏꯒꯤ ꯅꯥꯄꯤꯗꯣ ꯃꯤ ꯂꯧ ꯃꯔꯛꯇ ꯑꯗꯨꯝ ꯀ ꯑꯨꯝꯒ ꯍꯧꯋꯤꯗꯅ ꯀꯧꯈꯥꯀ ꯅꯣꯏꯗꯤ ꯍꯧꯗ꯭ꯔꯣ
ꯍꯧꯗꯗ ꯀꯣꯈꯥ ꯅꯨꯡꯈꯥ ꯍꯧꯕ ꯃꯐꯝ ꯅꯠꯇꯦ ꯀꯣꯋꯥꯥ ꯅꯨꯡꯈꯥꯁꯦ ꯃꯐꯝ ꯃꯐꯝꯒꯤ ꯑꯣꯏꯅ ꯍꯧꯕꯅꯤ ꯁ꯭ꯋꯥꯏꯗ ꯍꯧꯔꯛꯄ ꯄꯥꯠ ꯃꯌꯥꯗ ꯌꯥꯝ ꯍꯧꯈ꯭ꯔꯕꯗꯧꯅꯤ ꯋꯥ ꯋꯥꯁꯦ
ꯑꯃ ꯀꯥꯛꯊꯨꯝꯖꯣ
ꯎ ꯉꯥꯛꯇꯣꯡꯒꯨꯝꯕꯁꯦ ꯑꯗꯨ ꯇꯧꯔꯦ ꯄꯨꯊꯔꯦ ꯈꯣꯢꯃꯥ ꯈꯣꯢꯅꯤ ꯆꯠꯂꯦ ꯈꯣꯢꯕꯥ ꯗꯣ
ꯄꯤꯖꯦ ꯀꯩꯅꯣ ꯇꯥꯔꯦ ꯑꯩꯈꯣꯏꯁꯥ
ꯃꯤꯅ ꯉꯥꯡꯉꯤꯁꯦ ꯇꯥꯎꯑꯣ ꯍꯦ ꯑꯩ ꯉꯥꯛꯇꯪ ꯉꯥꯡꯒꯦ
ꯉꯥꯡꯎ ꯉꯥꯡꯎ
ꯀꯔꯤꯅꯣ ꯃꯥꯗꯨꯝ ꯉꯥꯡꯉ ꯃꯤ ꯋꯥ ꯊꯠꯆꯂꯛꯏꯁꯦ ꯀꯩꯅꯣ ꯍꯥꯏꯕꯅꯤ ꯃꯤꯉꯥꯡꯉꯤ ꯀꯥꯟꯁꯤꯗꯛꯇ
ꯅꯪꯅ ꯉꯥꯡꯉꯤꯗꯣ ꯄꯣꯏꯟ ꯁꯨꯗꯕ ꯍꯥꯏꯅꯤ
ꯄꯣꯏꯟ ꯁꯨꯗ꯭ꯔꯤ ꯋꯥꯔꯤ ꯂꯤꯕ ꯂꯣꯏꯗ꯭ꯔꯤ ꯀꯃꯥꯏꯅ ꯄꯣꯏꯟ ꯁꯨꯗꯣꯏꯅꯣ ꯀꯩꯅꯣ ꯅꯪ ꯍꯥꯏꯗꯣꯅꯇ ꯍꯥꯏꯔꯛꯝꯅꯦ
ꯍꯥꯏꯔꯛꯑꯣ
ꯅꯪ ꯑꯩꯉꯣꯟꯗ ꯀꯩꯅꯣꯝ ꯍꯪꯈꯤꯗꯗꯥꯏ ꯀꯩꯅꯣ ꯍꯥꯏꯕꯣꯕꯨ
ꯑꯩꯈꯣꯏ ꯁ꯭ꯋꯥꯏꯗ ꯑꯗꯨꯝ ꯍꯧꯅꯕ ꯅꯥꯄꯤꯌꯦ ꯀꯔꯤ ꯎꯝ ꯀꯩ ꯄꯨꯡꯐꯥꯏ ꯀꯩꯀ ꯀꯥꯇꯣꯏꯅꯦꯕ ꯍꯧꯁꯦ
ꯐꯐꯝ ꯂꯧꯍꯧꯋꯤ ꯍꯥꯏꯗꯕ꯭ꯔꯣ ꯑꯩ ꯉꯁꯥꯏ ꯍꯥꯏꯒꯗꯕ꯭ꯔꯣ ꯅꯪꯉꯣꯟꯗ
ꯑꯗꯨ ꯅꯣꯏꯒꯤ ꯂꯕꯨꯛꯇ ꯅꯪꯅ ꯐꯣꯏꯔꯨꯏ ꯅꯥꯄꯤꯁꯦ ꯄꯨꯡꯐꯥꯏꯒꯨꯝꯕ
ꯅꯥꯄꯤ ꯅꯥꯄꯤꯕꯨ ꯀꯩꯅꯣ ꯅꯥꯄꯤ ꯃꯌꯥꯝ ꯍꯧꯋꯤ ꯂꯧꯕꯨꯛꯇ ꯉꯥꯛꯄꯤ ꯈꯪꯗꯕꯅ ꯉꯥꯛꯄꯤꯒꯁꯦ ꯎꯖꯗ꯭ꯔꯤꯕ ꯄ꯭ꯔꯤꯊꯦꯅꯤꯅ
ꯑꯣꯖꯗꯦ
ꯀꯔꯤꯅꯣ ꯈꯪꯗꯦꯅꯦ ꯅꯥꯄꯤꯕꯨ ꯀꯩꯅꯣ ꯅꯥꯄꯤ ꯅꯥꯄꯤ ꯂ ꯑꯣꯏꯔꯦ
ꯑꯔꯦ
ꯑꯗꯨꯝ ꯈꯪꯉꯗꯕꯅꯤ ꯃꯌꯥꯝꯅ ꯑꯅꯥꯄꯤ ꯐ ꯑꯣꯏꯏꯌꯨ ꯍꯥꯏꯕꯣ ꯈꯪꯉꯅꯤ ꯂꯧꯕꯨꯛ ꯅꯣꯡꯗ ꯀꯨꯝꯗꯕꯅꯤꯅ ꯈꯪꯉꯣꯏ ꯅꯣꯏꯗꯤ
ꯈꯪꯗꯦ ꯑꯩꯈꯣꯏ ꯂꯧꯕꯨꯛ ꯂꯩꯖꯗꯦ
ꯎꯝ ꯅꯥꯄꯤ ꯐꯣꯏꯔꯨꯔꯦ ꯅꯥꯄꯤ ꯐꯣꯏ ꯆꯠꯂꯦ ꯅꯥꯄꯤꯄꯣꯏꯕ ꯍꯧꯔꯛꯑꯦꯈꯣꯏ ꯃꯥꯈꯣꯏꯅꯤꯁꯦ
ꯎꯝ
ꯑꯩꯣꯏꯕꯥꯁꯨ ꯂꯥꯛꯀꯅꯦꯅ ꯇꯧꯔꯒ ꯑꯩꯣꯏꯕꯥꯗꯨ ꯁꯣꯝꯗ ꯃꯤ ꯑꯃ ꯂꯩꯇꯕ ꯌꯥꯎꯔꯒꯤ ꯆꯠꯈ꯭ꯔꯦ
ꯇꯣꯂ ꯌꯥꯎꯕ
ꯑ ꯑꯩꯈꯣꯏ ꯃꯈꯥꯡꯣꯏꯁꯤꯅ ꯄꯣꯏꯕ ꯍꯧꯔꯛꯑꯦ ꯄꯣꯏꯕ ꯍꯧꯔꯛꯄꯁꯤꯗ ꯐꯣꯏꯗꯣꯝ ꯑꯃ ꯂꯣꯏꯁꯤꯜꯂꯝꯗꯥꯏꯁꯤꯗ ꯑꯁꯣꯅꯥꯀꯟꯒꯤ ꯃꯤ ꯂꯧꯀꯣ ꯃꯤꯒꯤ ꯂꯧꯁꯦ ꯃꯣꯏꯁꯦ ꯈꯣꯏꯕ
ꯑꯥ
ꯈꯣꯏ ꯈꯣꯏꯗꯣꯔꯛꯄ ꯀꯣ ꯑꯗꯒꯤ ꯑꯩꯈꯣꯏ ꯃꯥꯥꯁꯤꯅ ꯑꯃꯨꯛ ꯀꯥꯟꯗ ꯇꯥꯔꯛ ꯑꯩꯉꯣꯟꯁꯤꯗ
ꯀꯩ ꯀꯥꯔꯟꯅꯣꯕ
ꯂ ꯂꯥꯛꯑꯣ ꯉꯥ ꯐꯥꯎꯁꯤꯁꯤ ꯑꯩꯈꯣꯏ ꯉꯥꯅꯨꯡ ꯍꯥꯏꯔꯤꯁꯦꯕ ꯊꯕꯛꯇ ꯇꯧꯗꯕꯤꯗ
ꯉꯥ ꯐꯥꯕꯕꯁꯤ ꯀꯩ ꯌꯥꯎꯔꯛꯀꯦ ꯉꯥ ꯐꯥꯅꯤꯡꯉꯥꯏ
ꯀꯔꯤꯝ ꯌꯥꯎꯗꯦ
ꯈꯨꯅ ꯐꯥꯗꯣꯏꯕ
ꯎꯝ
ꯎꯝ
ꯆꯠꯂꯦ ꯂꯧꯔꯤꯗ ꯂꯧꯔꯤ ꯆꯠꯄꯅ ꯍꯦꯅ ꯋꯥꯏ
ꯎꯝ
ꯆꯠꯂꯦ ꯑꯩꯈꯣꯏꯅꯤꯁꯦ ꯀꯅꯥꯝ ꯂꯥꯛꯑꯝꯗꯦ ꯃꯤ ꯀꯅꯥꯝ ꯂꯥꯛꯇ꯭ꯔꯤꯒꯦ ꯑꯗꯨꯀꯥꯟꯗ ꯑꯗꯨꯀꯥꯟꯗ ꯃꯣꯏ ꯐꯣꯔꯠꯁꯟꯅ ꯈꯣꯏꯌꯦꯕ ꯐꯣꯔꯁꯟ ꯑꯅꯤꯅꯀꯣ
ꯑꯥ
ꯐꯣꯔꯠꯁꯟꯅ ꯈꯣꯏꯕꯁꯤꯗ ꯉꯥ ꯑꯝ ꯊꯣꯛꯂꯛꯇꯕꯅꯦꯃꯤ
ꯑꯥ
ꯉꯥ ꯑꯃ ꯂꯩꯇꯕ ꯃꯥꯜꯂꯦ ꯑꯩꯈꯣꯏ ꯍꯜꯂꯛꯑꯦ ꯑꯗꯨꯒ ꯐꯣꯔꯁꯟꯅ ꯈꯣꯏꯕꯁꯤꯗ ꯉꯥꯁꯦ ꯄꯥꯛꯊꯣꯛꯇꯦ꯫ ꯇꯦꯕ ꯏꯁꯤꯡꯗꯣ ꯆꯥꯎꯕꯒꯤꯀꯣ ꯎꯀꯥꯏ ꯇꯛꯇꯣꯏꯅꯦ ꯎꯀꯥꯏ ꯇꯛꯄ ꯑꯃ ꯂꯩꯌꯦ ꯐꯣꯔꯁꯟ ꯑꯃꯨꯛ ꯇꯧꯔꯒ ꯑꯃꯨꯛ ꯇꯛꯈꯥꯏꯗꯣꯏꯅꯦꯕ ꯂꯩꯕꯥꯛꯁꯤ ꯃꯊꯛ ꯃꯈꯥ ꯑꯃꯊꯣꯛꯄ ꯑꯗꯨꯅꯦꯕ
ꯑꯥ
ꯑꯗꯨꯀꯥꯟꯗ ꯂꯩꯕꯥꯛꯁꯤ ꯅꯩꯈꯥꯏꯔꯛꯇꯣꯏꯅꯦ ꯑꯗꯨꯀꯥꯟꯗ ꯉꯥ ꯊꯣꯛꯂꯛꯄ ꯍꯧꯔꯛꯇꯣꯏꯅꯦꯕ ꯑꯩꯈꯣꯏꯅ ꯐꯥꯗ꯭ꯔꯀꯥꯟꯗ ꯑꯗꯨ ꯃꯇꯨꯡꯗꯨ ꯎꯀꯥꯏꯗꯣ ꯂꯥꯛꯑ ꯇꯛꯄ ꯍꯧꯈ꯭ꯔꯦ ꯃꯤꯁꯦ ꯐꯥꯅꯕ ꯍꯧꯈ꯭ꯔꯦ ꯈꯨꯃꯥꯁꯤꯅ ꯑꯃꯨꯛꯀ ꯆꯠꯁꯤ ꯂꯥꯛꯑꯣ ꯑꯃꯨꯛ ꯆꯠꯂꯦ ꯃꯇꯝꯁꯤ ꯃꯥꯡꯍꯜꯂꯤꯕ
ꯑꯥ
ꯑꯗꯨꯒ ꯆꯠꯂꯦ ꯑꯗꯨꯒ ꯗꯨꯀꯥꯟꯗꯤ ꯑꯩꯅ ꯉꯥꯃꯨ ꯃꯆꯥ ꯑꯅꯤꯔ ꯀꯩꯅꯣꯝ ꯐꯥꯏ
ꯑ ꯅꯣꯏ ꯃꯥ ꯀꯌꯥ ꯐꯥꯏꯕ
ꯑꯣ ꯃꯥꯗꯤ ꯐꯥꯗꯕꯅꯤꯗ ꯍꯋꯥꯉꯣꯟꯗ ꯂꯧꯕꯨꯛ ꯃꯌꯥꯏ ꯀꯣꯏ ꯏꯁꯤꯡ ꯃꯔꯛꯇ ꯀꯣꯏ ꯆꯠꯂꯦꯕ ꯋꯥꯔꯦ ꯑꯗꯨ ꯑꯩꯁꯦ
ꯑꯣ ꯑꯣ ꯃꯥ ꯐꯥꯎꯁꯦ ꯐꯥꯎꯁꯦ ꯍꯥꯏꯁꯦ ꯃꯥ ꯐꯥꯕ ꯅꯠꯇꯦ ꯅꯪ ꯐꯥꯍꯟꯗꯣꯏꯅꯦꯕ
ꯎꯝ ꯑꯩꯅ ꯈꯔ ꯍꯩꯕꯅꯤꯅ
ꯎꯝ ꯑꯩ ꯁꯨꯡ ꯍꯩꯇꯦ ꯈꯨꯠꯅ ꯐꯥꯕ ꯉꯥ
ꯑꯗꯨꯒ
ꯇꯞꯇꯩ ꯐꯥꯕ ꯐꯧ ꯍꯩꯇꯦ
ꯉꯥꯁꯨ ꯐꯥꯔꯦ ꯑꯗꯨꯒ ꯑꯩꯁꯦ ꯉꯥꯁꯦ ꯐꯥꯕ ꯀꯨꯝꯕ ꯇꯜꯂꯛꯑꯦꯀꯣ ꯍꯥꯏꯗꯤ ꯉꯥ ꯐꯥꯅ ꯄꯣꯠꯂꯥꯡꯒꯨꯝꯕ ꯌꯥꯎꯔꯗꯤ ꯅꯨꯡꯉꯥꯏꯕꯁꯤꯡꯗꯣ ꯈꯔ ꯆꯥꯎꯋꯦ ꯉꯥꯗꯣ ꯈꯨꯠꯅ ꯈꯨꯠ ꯐꯥꯕꯗꯣ ꯋꯥꯏꯑꯕ
ꯍꯣꯏ ꯆꯦ
ꯄꯥꯒꯟ ꯃꯆꯥ ꯑꯃ ꯂꯥꯛꯑꯦ ꯃꯥꯅ ꯄꯣꯂꯥꯡꯅ ꯄꯪꯐꯥ ꯐꯥꯈ꯭ꯔꯕꯅꯤ ꯑꯩꯅꯗꯤ ꯎꯕ ꯉꯥꯁꯦꯀꯣ
ꯑꯥ
ꯉꯥꯆꯤꯛ ꯇꯣꯡꯔꯃ ꯉꯥꯆꯤꯛꯇꯨ ꯀꯃꯥꯏꯅ ꯀꯣꯛ ꯐꯥꯖꯤꯜꯂꯨꯅꯤ ꯁ ꯄꯣꯂꯥꯟꯗ ꯌꯥꯎꯗ ꯑꯗꯨ ꯀꯣꯛꯠꯂ ꯑꯗꯨꯝ ꯌꯥꯕꯗꯣ
ꯎꯝ
ꯑꯗꯨ ꯐꯥꯔꯛꯇ꯭ꯔꯦ ꯑꯗꯩ ꯉꯥꯏꯔꯦ ꯉꯥꯏꯔꯦ ꯃꯇꯝꯁꯨ ꯃꯥꯡꯉꯦ ꯑꯗꯨ ꯑꯗꯨꯝ ꯃꯥꯡꯗꯦ ꯑꯗꯩ ꯁ ꯌꯥꯝ ꯅꯨꯡꯉꯥꯏꯇꯕ ꯇꯧꯕ ꯑꯩꯅ ꯑꯁ ꯊꯋꯥꯏ ꯅꯨꯡꯉꯥꯏꯇꯕꯁꯦ ꯉꯥꯃꯨ ꯑꯃꯅꯦ ꯍꯥꯏꯕ ꯑꯩꯗꯤ ꯉꯃꯨ ꯃꯆꯥꯗꯤ ꯐꯥꯔꯦꯕ
ꯎꯝ
ꯑꯩ ꯐꯨꯔꯤꯠꯁꯦ ꯄꯥꯏ ꯂꯩꯕ ꯉꯥꯃꯨ ꯃꯆꯥ ꯑꯥꯅꯤꯁꯦ
ꯎꯝ ꯆꯦꯟꯊꯣꯛꯈꯤꯔ ꯅꯥꯟꯊꯣꯛꯈꯤꯔꯑꯕ
ꯃꯤꯅ ꯉꯥꯡꯏꯁꯦ ꯍꯥꯟꯅ ꯇꯥꯒꯣꯃꯦ
ꯍ
ꯉꯥꯃꯨ ꯃꯄꯤꯖꯦ ꯉꯥ ꯉꯥꯃꯨ ꯃꯄꯤꯁꯦ ꯍꯦꯛꯇ ꯂꯧꯔꯤ ꯃꯄꯥꯟꯁꯤꯗ ꯂꯩꯕꯀꯣ ꯎꯔꯕꯅꯤ ꯍꯥꯏꯁꯦ ꯃꯥꯁꯦ ꯂꯧꯔꯤ ꯃꯄꯥꯟꯁꯤꯗ ꯀꯥꯈꯠꯂꯒ ꯂꯩꯔꯕꯅꯤꯀꯣ ꯍꯣꯏ ꯏꯔꯥꯏ ꯂꯥꯏꯅ ꯐꯥ ꯌꯥꯔꯕꯅꯤ ꯍꯥꯏꯁꯦꯀꯣ
ꯎꯝ
ꯑꯗꯨꯒꯉꯣ ꯑꯩꯖꯤꯅ ꯈꯨꯠꯇꯣ ꯉꯥꯃꯨꯗꯨꯣ ꯄꯥꯏꯕꯅꯤꯅ ꯑ ꯁꯤꯗꯤ ꯐꯥꯔꯁꯨ ꯌꯥꯔꯅꯤ ꯈꯟꯗ ꯑꯩꯅ ꯈꯨꯠꯁꯤꯅ ꯍꯦꯛꯇ ꯅꯥꯈꯣꯏ ꯅꯥꯕ ꯑꯣꯏꯅ ꯅꯝꯃꯨꯕꯅꯤ
ꯑꯥ
ꯆꯦꯟꯊꯣꯛꯈ꯭ꯔꯤꯕꯅꯦꯅꯤꯅꯕ ꯑꯁ ꯑꯩꯅ ꯆꯥꯛꯛꯄꯗꯨꯗꯤ
ꯎꯝ ꯄꯥꯏꯔꯤꯁꯤꯅ ꯃꯆꯥ ꯊꯥꯍꯧꯗ꯭ꯔꯤꯁꯤꯅ
ꯎꯝ ꯐꯄ ꯆꯥꯗꯁꯨꯗꯤ ꯀꯥꯎꯗ ꯑꯗꯨꯝ ꯍꯥꯞꯆꯤꯟꯒꯦ ꯍꯥꯞꯆꯤꯜꯂꯒ ꯅꯝꯃꯧꯑꯣꯗꯩꯅꯣ ꯏ ꯐꯥ ꯐꯥꯔꯕ ꯄꯣꯠꯅꯦꯕ
ꯑꯥ
ꯑꯩ ꯊꯃꯣꯏꯗ ꯆꯥꯒ ꯍꯜꯂꯛꯑꯦ
ꯉꯥꯃꯨ ꯃꯆꯥ ꯑꯅꯤ ꯄꯨꯔꯒ
ꯌꯥꯝꯉꯃꯨ ꯆꯥꯅꯤ ꯄꯨꯔꯒ ꯍ ꯉꯉꯨꯖꯥꯅꯤ ꯍꯦꯛꯇ ꯑꯩꯅꯚꯥꯏꯗꯥ ꯃꯆꯥ ꯑꯃ ꯑꯅꯤ ꯑꯍꯨꯝ ꯃꯔꯤ ꯎꯀꯥꯕꯤ ꯃꯆꯥ ꯑꯃ ꯉꯥꯖꯛ ꯃꯆꯥ ꯑꯃ
ꯇꯨꯆꯧꯕꯝ ꯌꯥꯎꯗꯦꯕ ꯃꯆꯥ ꯉꯥꯛꯇ
ꯃꯥꯅ ꯇꯧꯕ ꯌꯥꯎꯗꯦ
ꯉꯥ ꯃꯉꯥꯃꯨꯛꯨ ꯃꯥꯜꯂꯦ ꯅꯪ ꯐꯔꯛꯁꯦ
ꯇꯗ
ꯎꯝ
ꯈꯋꯥꯏꯗꯒꯤ ꯃꯣꯏꯅ ꯄꯣꯂꯥꯡꯅ ꯄꯨꯔꯕꯅꯤ ꯐꯅꯥꯌꯥꯝ ꯐꯥꯅꯩ ꯄꯣꯂꯥꯗ ꯀꯣꯠꯂꯣ ꯃꯣꯄꯗ ꯁꯉ ꯁꯤ ꯉꯥꯅꯦ ꯀ꯭ꯔꯣꯛ ꯀ꯭ꯔꯣꯛ ꯑꯣꯜꯂꯔꯦꯅꯦ ꯄꯥꯏꯒꯠꯂꯣꯏ ꯀꯥꯐꯩ ꯑꯣꯏ ꯂꯩꯔꯃꯤꯃꯦ ꯍꯩꯅꯗꯕꯗꯨꯗꯤ
ꯑꯁ
ꯑꯆꯧꯕꯤꯗꯣ ꯊꯦꯔꯥꯄꯤꯒ ꯇꯧꯅꯕꯗꯣ ꯀꯣꯔꯤꯌꯥꯗ
ꯀꯛꯐꯩꯌꯦꯕ
ꯑꯆꯧꯕ ꯐꯪꯗ꯭ꯔꯣ ꯇꯤꯝꯐꯥ ꯍꯥꯏꯕ ꯀꯥꯞꯄꯩ ꯅꯠꯇꯦ
ꯑꯩ ꯇꯜꯂꯦ ꯑꯩꯅꯤꯃꯒ ꯇꯔꯂꯦꯏ
ꯑꯗꯒꯤ ꯑꯃꯅ ꯑꯃꯨꯛ ꯑꯩ ꯐꯥꯏꯒꯟ ꯃꯄꯥꯁꯤ ꯑꯩ ꯈꯣꯡꯒꯥꯎꯁꯤꯗ ꯏꯁꯨ ꯐꯥꯎꯔꯒ ꯃꯌꯥꯝ ꯊꯣꯛꯂꯛꯄ
ꯑꯥ
ꯃꯥ ꯏ ꯆꯨꯞꯄ ꯑꯣꯖꯥꯅꯤ ꯀꯥꯐꯩꯅ
ꯀꯈꯩꯅꯥ
ꯑꯩ ꯆꯨꯞꯄ ꯃꯃꯥꯁꯦ ꯀꯦꯟꯈ꯭ꯔ ꯑꯣꯖꯥꯅꯤ ꯃꯨꯟ ꯂꯣꯏꯔꯒ
ꯑꯥ
ꯐꯔ ꯀꯥꯟꯗꯗꯤ ꯈꯣꯡꯒ꯭ꯔꯥꯎ ꯏ ꯃꯌꯥꯝ ꯐꯥꯎꯔ ꯊꯣꯛꯂꯛꯑꯦ ꯑꯩꯣꯏ ꯃꯥꯅ ꯀꯩꯗꯧꯔꯦ ꯈꯣꯡꯥꯎꯕ ꯏ ꯊꯣꯏꯗꯣꯛꯑꯅ ꯏ ꯊꯣꯛꯂꯔꯝꯃꯤ ꯀꯥꯡꯥꯈꯣꯏꯩꯅ ꯆꯤꯛꯑꯝꯕꯩ
ꯎꯝ ꯕ꯭ꯂꯗ ꯗꯣꯅꯦꯁꯟꯁꯨ ꯇꯧꯔꯦ ꯂꯦꯝꯅ ꯆꯠꯇ꯭ꯔꯦꯕ ꯉꯁꯤꯁꯦ
ꯇꯕ
ꯕ꯭ꯂꯗ ꯗꯣꯅꯦꯁꯟꯁꯨ ꯈꯔ ꯇꯧꯔꯝꯃꯦꯕ
ꯇꯧꯔꯝꯃꯦ ꯑꯁꯤꯗꯤ ꯇꯧꯕ ꯌꯥꯕꯈꯩ ꯑꯗꯨ ꯂꯧꯕꯨꯛ ꯑꯗꯨꯨꯗ ꯂꯧꯕꯨ ꯃꯌꯥ ꯆꯠꯄꯗꯨ ꯋꯥꯕꯅꯦꯕ ꯂꯧ ꯈꯣꯝꯕꯗꯅ ꯂꯧ ꯅꯥꯄꯤ ꯍꯟꯕꯗ ꯍꯅ
ꯎꯝ
ꯑꯗꯨꯗꯤ ꯉꯥꯏꯍꯥꯛ ꯂꯩꯔꯒ ꯈꯣꯕꯥ ꯂꯥꯛꯑꯦ
ꯑꯥ
ꯑꯩꯣꯃꯥꯈꯣꯏꯁꯨ ꯉꯥꯏꯍꯥꯛ ꯇꯧꯊꯣꯛꯈꯤꯕ ꯐꯩꯗꯣ ꯃꯔꯤꯅꯦ ꯐꯩꯗꯣ ꯃꯔꯤꯗꯨ ꯐꯣꯗꯣꯛ ꯑꯃꯇ ꯂꯣꯏꯗꯅꯒ ꯑꯩ ꯐꯣꯏꯗꯣ ꯑꯃꯗ ꯇꯪꯈꯥꯏꯃꯨꯇ ꯂꯣꯏꯁꯤꯜꯂꯝꯁꯦꯅ ꯇꯧꯔꯦ ꯀꯣꯏꯂꯩꯅ ꯙꯩ ꯇꯨꯦ ꯑꯩ ꯋꯥꯔꯦꯕ ꯑꯩ ꯁꯨꯝ ꯀꯥꯔꯦ ꯈꯣ ꯃꯥꯅ ꯂꯧꯕ ꯉꯥꯏ ꯀꯣꯏꯆꯠ ꯆꯠꯍꯟꯗꯅꯅ
ꯑꯥ ꯑ ꯇꯧꯔꯦ
ꯀꯔꯤꯅꯣ ꯍꯥꯏꯗꯤ ꯉꯥꯇ ꯃꯥꯡꯍꯜꯂꯤꯗꯣ ꯀꯩꯗꯧꯕꯩꯅꯤ ꯂꯧꯕꯛ ꯆꯨꯕ ꯆꯠꯂꯨꯔꯒ ꯉꯁꯥꯏ ꯈꯔꯒꯅ ꯑꯃꯨꯛ ꯍꯥꯏꯊꯔꯛꯏꯦ
ꯑꯥ ꯆ ꯆꯩꯊꯔꯛꯑꯦ
ꯑꯗꯩ ꯉꯥꯏꯍꯥꯛ ꯇꯧꯔꯝꯃꯦ ꯅꯣꯡ ꯊꯤꯗꯤ ꯊꯤꯗꯤ ꯆꯨꯁꯂꯦ ꯑꯒꯤ ꯀꯥꯔꯁꯦ ꯅꯈꯣꯏ ꯃꯥ ꯑꯩꯈꯣꯏꯕꯥꯅ ꯀꯥꯔꯣ ꯀꯥꯔꯣ ꯅꯣꯡꯃꯥꯏꯔꯅꯣꯏꯅꯤ ꯀꯥꯔꯝꯃꯛꯛꯑꯣꯅ ꯃꯥ ꯂꯩꯍꯧꯈꯤꯒꯦꯅ ꯂꯩꯍꯧꯔꯦ
ꯎꯝ
ꯑꯗꯩ ꯑꯩꯅꯤ ꯀꯥꯔꯦ ꯑꯗꯨꯒ ꯂꯣꯏꯔꯦ ꯍꯧꯖꯤꯛ ꯆꯥꯛ ꯆꯥ ꯇꯣꯛꯑꯒ ꯐꯃꯨꯡꯗ ꯇꯥꯔ ꯂꯩꯔꯤ ꯏꯖꯨꯖꯊꯣꯛꯑꯒ
ꯐꯔꯦ ꯐꯔꯦ ꯃꯔꯝ ꯌꯥꯝ ꯃꯣꯏ
ꯍꯝ
ꯃꯔꯝ ꯌꯥꯝ ꯃꫭꯛꯑꯦ
ꯃꫭꯛꯄꯅꯦ